ꯍꯜꯂꯣ
ꯇꯕ
ꯑꯦ ꯀ
ꯍꯥꯏꯆ ꯋꯥ
ꯍꯣꯏ ꯇꯨꯝꯂꯒ ꯂꯩꯗ
ꯑꯁꯦ ꯏꯉꯅꯦ ꯍꯒꯂꯣ
ꯍꯣꯏ ꯍꯧꯒꯠꯅꯤꯉꯥꯏ ꯇꯧꯔꯦ ꯅꯪꯗꯤ
ꯑꯩꯗꯤ ꯍꯧꯒꯠꯂꯦ ꯆꯥꯛ ꯊꯣꯡꯕ ꯂꯣꯏꯔꯦ ꯑꯃꯨꯛꯀ
ꯏ ꯁꯤꯗꯤꯤ
ꯍꯥꯥ
ꯂꯍꯦ
ꯍꯣꯏ ꯉꯜꯂꯦ ꯉꯜꯂꯦ ꯉꯁꯤꯗꯤ
ꯀꯔꯤ ꯃꯊꯦꯡ ꯊꯣꯡꯉꯦ
ꯎꯝ ꯉ ꯁꯤꯀꯣ ꯑꯁ ꯉꯔꯥꯡꯒꯤ ꯏꯟꯁꯥꯡ ꯁꯨ ꯂꯩꯕ ꯑꯗꯨꯒꯤ ꯑꯗꯨꯝ ꯁꯧꯑꯦ ꯑꯁꯀ꯭ꯋꯥꯁꯀ ꯑꯂꯨ ꯃꯛꯁꯅꯦꯗꯥ
ꯉꯔꯥꯡꯒꯤ ꯏꯟꯁꯥꯡ ꯍꯥꯏꯕꯗꯤ ꯑꯍꯥꯎꯕ ꯃꯥꯜꯂꯤꯗꯦ
ꯃꯦ ꯌꯥꯗꯦꯗ ꯉꯔꯥꯡꯗꯣ ꯉꯔꯥꯡ ꯑꯁꯤ ꯌꯦꯡꯗꯦ ꯀꯗꯥꯏꯗꯅꯣ ꯅꯪ ꯌꯦꯡꯕꯣ
ꯌꯦꯒꯦ ꯇꯕꯅꯤꯗꯨ ꯇꯈ꯭ꯔꯦ
ꯑꯩꯗꯤ ꯌꯦꯡꯕ ꯉꯝꯗꯦ
ꯇ ꯑꯃꯃ ꯄꯣꯔ
ꯀꯔꯤꯔꯥ ꯅꯪꯒꯤ ꯇꯤꯝꯗꯤ
꯭ꯔꯖꯤꯜꯁꯨ ꯄꯔꯦ
ꯕ꯭ꯔꯥꯖꯤꯜꯁꯦ ꯚꯥꯞꯄꯦ ꯅꯠꯇ꯭ꯔꯥ
ꯑꯩꯗꯤ ꯇꯤꯝ ꯑꯍꯨꯝ ꯁꯄꯣꯔꯠ ꯇꯧꯕꯅꯦ ꯕꯄꯦꯗꯤ ꯐ꯭ꯔꯥꯟꯁꯅꯦ ꯑꯅꯤ ꯗꯤ ꯍꯧꯖꯤꯛ ꯐꯥꯎꯕ ꯍꯤꯡꯅꯒ ꯂꯩ ꯑꯅꯤ ꯑꯃꯗꯤ ꯁꯤ
ꯅꯪ ꯕ꯭ꯔꯥꯖꯤꯜꯅꯦ ꯀꯔꯤ ꯀꯔꯤ ꯁꯞꯄꯣꯔꯠ ꯇꯧꯕ
ꯕꯔꯖꯤꯣ ꯐꯜꯁꯄꯦꯟ
ꯏꯁꯄꯦꯟ
ꯍꯣꯏ
ꯏꯁꯄꯦꯟꯒ ꯐ꯭ꯔꯥꯟꯁꯇ ꯍꯤꯡꯉꯤꯕꯣ
ꯍꯣꯏ ꯃꯣꯏꯅꯤꯗꯤ ꯍꯤꯡꯉꯒ ꯂꯩꯌꯦꯦ
ꯑꯣ ꯕ꯭ꯔꯥꯖꯤꯜꯗ ꯀꯅꯥ ꯀꯅꯥ ꯁꯅꯥꯕ꯭ꯔꯣ ꯅꯦꯃꯥꯔꯁ ꯕ꯭ꯔꯣ
ꯍꯣꯏꯅꯦꯣꯏ ꯃꯁꯔꯔ
ꯑꯣ ꯃꯥꯖꯤ ꯁꯅꯥꯗ꯭ꯔꯦ ꯑꯦꯗ ꯀꯥ ꯃꯥ ꯎꯗꯦꯅ
ꯂꯥꯁ ꯑꯦꯋꯥꯔꯗꯗꯤ ꯆꯪꯉꯤ ꯑꯗꯨ ꯁꯔꯒ ꯑꯗꯨ ꯒꯣ ꯑꯃꯗꯤ ꯆꯪꯃꯤꯟꯅꯩ ꯑꯗꯨ ꯄꯣꯛꯈ꯭ꯔꯦ
ꯎꯝ ꯅꯨꯡꯉꯥꯏꯇꯣꯏꯅꯦ ꯄ꯭ꯔꯥꯏꯖꯦꯜ ꯈꯀ ꯅꯁꯅꯥꯕ
ꯅꯣꯔꯠ ꯑꯣꯏꯦ
ꯅꯣꯔꯋꯦ
ꯑꯣ ꯍꯜꯍꯟꯗꯣ ꯈꯪꯗꯣ
ꯑꯥ ꯃꯣꯏꯗꯤ ꯐꯖꯅ ꯁꯅꯥꯔꯝꯅꯤꯅ ꯑꯗꯨꯗꯤ
ꯍ ꯏꯁꯄꯤꯠ ꯂꯩꯇꯕꯅꯤ ꯉꯝꯗꯕꯒꯤ
ꯑꯁ ꯅꯨꯡꯉꯥꯏꯗꯦꯗ
ꯍꯣꯏ
ꯍꯂꯥꯟ ꯍꯥꯏꯕꯗꯤ ꯃꯥꯁ ꯆꯦꯟꯕꯗꯣ ꯀꯟꯕ ꯃꯥꯜꯂꯦꯀꯣ
ꯍꯣꯏ ꯍꯣꯏ
ꯃꯥꯒꯤ ꯍꯥꯏꯕꯗꯤ ꯃꯥꯒꯤ ꯕꯣꯗꯤ ꯏꯁꯇ꯭ꯔꯛꯆꯔꯁꯨ ꯆꯥꯎ ꯑꯣꯏꯅ
ꯎꯝ
ꯑꯣ ꯅꯪꯗꯤ ꯑꯥꯔꯖꯦꯟꯇꯤꯅꯥ ꯁꯄꯣꯔꯠ ꯇꯧꯗꯦ
ꯑ ꯑ ꯀꯁꯟ ꯇꯤꯟꯅꯗꯤ ꯄꯥꯝꯗꯩ ꯃꯦꯁꯤꯗꯗꯤ ꯄꯥꯝꯗꯕꯗꯤ ꯅꯠꯇꯦ ꯑꯗꯨ ꯑꯣꯏꯔꯁꯨ ꯃꯣꯏꯒꯤ ꯇꯤꯝꯃꯦꯠꯁꯤꯡꯗꯣ ꯍꯥꯏꯄꯥ ꯌꯥꯝ ꯁꯥꯕꯗꯣ ꯒꯣꯜ ꯀꯤꯞꯄꯔ ꯑꯩꯈꯣꯏꯗꯣ
ꯀꯔꯤꯅꯣ ꯅꯨꯄꯥ ꯃꯆꯥ ꯃꯈꯩꯗꯤ ꯑꯌꯥꯝꯕꯗꯤ ꯑꯥꯔꯖꯦꯟꯇꯤꯅꯥꯗ ꯁꯞꯄꯣꯔꯠ ꯇꯕꯤꯅꯥ
ꯑꯗꯨ ꯑꯣꯏꯔꯁꯨ ꯑꯩꯗꯤ ꯁꯞꯄꯣꯔꯠ ꯇꯧꯗꯣꯏꯦ ꯁꯤꯗꯨꯅꯥꯗ ꯄꯥꯝꯗ꯭ꯔꯦꯕ
ꯎꯝ ꯅꯗꯣꯇꯗꯤ
ꯑꯗꯨ ꯑꯗꯨ ꯑꯗꯨ ꯑꯗꯨꯁꯨ ꯄꯥꯟꯝꯗ ꯍꯌꯦꯡ ꯍꯟꯆꯩꯗꯁꯤ ꯁꯌꯦꯡꯒꯔ ꯃꯣꯏ ꯂꯤ ꯁꯤꯒꯅꯤ
ꯑꯦꯍꯦ ꯍꯥꯏꯔꯦꯍꯦ ꯑꯗꯨꯃꯥꯏꯅ ꯍꯥꯏꯒꯅꯨ ꯀꯅꯥ ꯈꯪ ꯃꯣꯏ ꯑꯃꯨꯛꯀ ꯐꯥꯏꯅꯦꯜ ꯀꯥꯒꯦꯔꯥ
ꯗꯒꯤ
ꯁꯦꯝꯦꯃꯅꯤ ꯃꯣꯏꯗꯤ ꯍꯩꯇ꯭ꯔꯣ
ꯑꯥꯏꯇꯩ ꯗꯥꯎꯒꯤꯅꯦꯦꯃꯣꯏꯗꯤ
ꯑꯗꯣ ꯃꯦꯁꯤꯅ ꯍꯥꯏꯕ꯭ꯔꯣ ꯔꯣꯅꯥꯜꯗꯣꯅ ꯍꯥꯏꯕ꯭ꯔꯣ
ꯍꯪꯅꯗ ꯃꯕꯥꯅꯤꯒꯤ ꯃꯦꯁꯁꯤ ꯄꯥꯛ ꯌꯦꯡꯗ ꯍꯥꯏꯗꯤ
ꯌꯦꯡꯗꯦ ꯀꯩꯒꯤ ꯌꯦꯡꯉꯨꯅ
ꯄꯥꯝꯗꯕꯒꯤ ꯑꯩꯅ ꯁꯞꯄꯣꯔꯠ ꯇꯧꯕ ꯇꯤꯟꯅ ꯂꯧꯕꯅꯤꯅ ꯐ꯭ꯔꯥꯟꯁꯅ
ꯐ꯭ꯔꯥꯟꯁꯦ ꯕꯤꯅꯦ ꯀꯣ
ꯌꯕꯥ ꯕꯥꯞꯄꯤꯁꯨ ꯂꯩꯑꯦ ꯝꯚꯂꯩꯁꯨ ꯂꯩꯑꯌꯦꯦ ꯏꯇꯥꯎ ꯑꯣꯁ ꯇ ꯂꯩ
ꯑꯗ꯭ꯔꯦ ꯄꯦꯔꯅꯪꯈ꯭ꯔ ꯃꯥꯂꯦꯅꯤꯅꯦꯦ
ꯁꯦꯛꯦꯛ
ꯎ ꯁꯦꯡꯉꯅꯦ
ꯕꯄꯦ ꯃꯂꯗꯤ ꯐꯥꯏꯅ ꯁꯅꯥꯕ ꯃꯤ ꯃ
ꯗꯤ ꯄꯨꯨꯡ ꯀꯦꯌꯥꯗ ꯆ ꯂꯥꯡ ꯊꯣꯡꯉꯉ
ꯑꯁ ꯇꯔꯥ ꯉꯔꯥꯡꯗꯤ ꯆꯥꯗꯦ ꯑꯩ ꯉꯁꯤꯗꯤ ꯈꯪꯗꯦ ꯌꯥꯔꯗꯤ ꯆꯥꯔꯣꯏ ꯌꯥꯗ꯭ꯔꯗꯤ ꯆꯥꯅꯤ
ꯀꯩꯒꯤ ꯆꯥꯛ ꯆꯥꯗ꯭ꯔꯤꯅꯣ ꯗꯥꯏ ꯇꯤꯡꯂꯣ
ꯠꯇ ꯃꯄꯥꯟꯗ ꯆꯄꯣꯠ ꯆꯥꯕ ꯆꯠꯄ
ꯏꯁ ꯃꯤꯝꯆꯥꯥꯖꯤ ꯅꯨꯍꯀ
ꯑꯗꯨꯗ ꯊꯣꯡꯕ ꯇꯥꯟꯒꯤ
ꯑꯦ ꯊꯣꯡꯕ ꯇꯟꯕꯒꯤ ꯃꯄꯥꯟꯗ ꯆꯥꯕ ꯆꯠꯄ ꯑꯌꯥ ꯄ ꯁꯥꯥꯞ ꯄꯥꯝꯃꯨꯗ꯭ꯔꯣ
ꯏꯁꯅꯣꯃꯗꯤ ꯀꯩꯁꯨ ꯀꯥꯏꯗꯅ ꯃꯍꯥꯕꯂꯤꯗ ꯀꯣꯏꯕ ꯆꯂꯦ
ꯑ ꯅꯨꯡꯉꯥꯏꯔꯦꯅꯦ
ꯍꯣꯏ
ꯎꯝ ꯁꯤꯗꯤ ꯀꯔꯤ ꯀ꯭ꯔꯤ ꯊꯧꯒꯅꯤ
ꯑꯁ ꯇꯨꯝꯔꯒ ꯑꯗꯨꯝ ꯂꯩꯕꯅꯤꯗ ꯑꯩꯈꯣꯏ ꯊꯕꯛ ꯀꯔꯤꯁꯨ ꯂꯩꯇꯦ
ꯅꯪꯗꯤ ꯊꯕꯛ ꯆꯠꯂꯣꯏ
ꯍꯣꯏ ꯑꯩꯈꯣꯏ ꯃꯤꯁꯟꯅꯤ ꯇꯧꯅꯤꯡꯉꯥꯏꯗꯤ ꯂꯩꯕꯅꯤ ꯑꯗꯨꯁꯨ ꯃꯤ ꯑꯃꯗ ꯄꯤꯈ꯭ꯔꯦ ꯇꯥꯟ ꯃꯅꯨꯒꯤ ꯅꯨꯡꯁꯥ ꯁꯕ ꯇꯅ ꯆꯞ ꯇꯜꯂꯤꯕ
ꯀꯣ ꯉꯁꯤꯁꯦ ꯃꯟꯗꯦ ꯑꯩ ꯉꯁꯤ ꯑꯩ ꯃꯨꯀ ꯗ꯭ꯌꯇꯤ ꯆꯠꯀꯅꯤ
ꯅꯈꯣꯏ ꯌꯨꯝ ꯂꯥꯛꯇꯅꯤꯀꯣ
ꯇ
ꯊꯗ ꯑꯏꯩꯅ
ꯎꯝ ꯑꯗꯨꯒꯤ ꯅꯨꯡꯉꯥꯏꯔꯦ
ꯑꯣꯏꯣꯏꯗꯤ ꯁꯥꯔꯇꯤꯐꯤꯀꯦꯠꯁꯨ ꯄꯤꯅꯤꯀꯣ
ꯑꯥ
ꯍ ꯌꯥꯝ ꯅꯨꯡꯉꯥꯏꯅꯦ ꯑꯗꯨꯗꯤ
ꯎꯝ ꯀ꯭ꯔꯦ
ꯁꯤꯗꯤ ꯕꯣꯛ ꯀꯔꯤ ꯀꯔꯤ ꯂꯩꯕꯣ ꯑꯃꯨꯛꯀ ꯂꯩꯕꯣ
ꯑꯗ ꯉꯁꯤ ꯍꯧꯖꯤꯛꯁꯨ ꯑꯗꯨꯝ ꯂꯩꯕꯅꯦ ꯃꯦꯛꯁꯤꯀꯣꯒ ꯏꯪꯂꯦꯟ ꯃꯦꯛꯁꯤꯀꯣꯒ ꯏꯪꯂꯦꯟ ꯍꯧꯖꯤꯛ ꯁꯥꯟꯕꯅꯤ
ꯑꯣ ꯏꯪꯂꯦꯟꯗꯤ ꯗꯦꯕꯤꯠ ꯕꯦꯈꯥꯝꯗꯤꯁꯅꯥꯗ꯭ꯔꯦꯀꯣ
ꯍꯥ
ꯗꯦꯕꯤꯠ ꯕꯦꯈꯥꯝꯖꯤ ꯁꯟꯅꯗ꯭ꯔꯦꯕ
ꯀꯣꯏ ꯀꯔꯤꯗꯣ ꯃꯔ ꯇꯝꯗꯤ
ꯃꯥꯁꯅꯅꯥꯕ ꯍꯔꯤꯕ ꯃꯜꯦ
ꯑꯍꯣꯏ ꯍꯥꯏꯕꯅꯤ ꯑꯗꯨ ꯍꯧꯖꯤꯛꯀꯥꯟꯗꯤ ꯃꯣꯏ ꯃꯇꯝ ꯂꯨꯏꯈ꯭ꯔꯦꯅ
ꯍꯣꯏ ꯇꯨꯕ ꯆꯦ ꯍꯣꯏ ꯃꯥꯅꯦꯗ ꯑꯁ ꯃꯁꯛꯁꯨ ꯐꯖꯩꯌꯦ ꯗꯦꯕꯤꯠ ꯕꯤꯀꯝꯗꯣ
ꯄꯥꯝꯕꯔꯅ
ꯄꯝꯃꯤ ꯑꯩꯒꯤꯦꯁꯕ
ꯐꯣꯟ ꯅꯝꯕꯔ ꯂꯅꯦ
ꯐꯣꯟ ꯅꯝꯕꯔ ꯊꯥꯏꯅ ꯂꯩꯅꯕꯅꯦ ꯑꯁꯦꯡꯕꯅꯦ
ꯑꯣꯔꯩ ꯁꯤꯗꯤ
ꯁꯦꯡꯕ ꯃꯥ ꯎ ꯀꯩꯅꯣ ꯌꯨꯝ ꯅꯨꯄꯤ ꯂꯧꯗ꯭ꯔꯤꯉꯩ ꯀꯥꯟꯗꯀꯣ ꯑꯩꯉꯣꯟꯗ ꯑꯗꯨꯝ ꯐꯥꯎꯅꯔꯛꯄꯅꯦꯕ
ꯑꯣꯏꯍꯅꯕꯨ ꯁꯨꯏꯌꯦ
ꯑꯗꯨꯅꯦ ꯑꯁꯦꯡꯕꯅꯦ ꯑꯗꯨꯅ ꯑꯩꯅ ꯑꯁ ꯏꯕꯥꯅꯤꯗꯤ ꯅꯪꯗꯤ ꯄꯨꯔꯥ ꯗꯤꯐ꯭ꯔꯦꯟ ꯕꯦꯛꯒ꯭ꯔꯥꯎꯟꯅꯤ ꯑꯩꯁꯨ ꯄꯨꯔꯥ ꯗꯤꯐ꯭ꯔꯦꯟ ꯕꯦꯛꯒ꯭ꯔꯥꯎꯟꯅꯤ ꯑꯣꯏꯅꯤꯡꯉꯥꯏ ꯃꯥꯟꯗꯦ ꯀꯩꯀꯥ ꯍꯥꯏ ꯑꯩꯅ ꯄꯨꯔꯥ ꯍꯥꯏꯕꯅꯦ ꯑꯩꯅ ꯊꯥꯗꯣꯛꯄꯤꯕꯅꯤ ꯃꯉꯣꯟꯗ
ꯔꯤꯠ ꯇꯥꯕ ꯃꯇꯝꯗ ꯃꯨꯚꯤ ꯑꯃ ꯌꯦꯡꯕ ꯕꯥꯂꯤꯀꯣ
ꯑꯩ ꯑꯁꯦꯡꯕꯅꯦ ꯑꯩꯅ ꯃꯉꯣꯟꯗ ꯊꯥꯗꯣꯛꯄꯅꯦ ꯃꯥꯗꯤ ꯑꯁꯦꯡꯕ ꯊꯥꯗꯣꯛꯄ ꯉꯝꯗꯕꯅꯦ ꯑꯩꯉꯣꯟꯗ
ꯣꯏꯁꯨꯏ
ꯑꯩꯅ ꯆ ꯑꯗꯨ ꯑꯣꯏꯔꯁꯨꯀ ꯃꯥꯗꯣ ꯍꯟꯗꯛꯀ ꯅꯨꯄꯤ ꯀꯧꯔꯁꯨ ꯅꯨꯄꯤ ꯂꯩꯔꯤꯗꯨꯅ ꯃꯥꯗꯣ ꯑꯗꯨꯝ ꯃꯔꯛ ꯃꯔꯛꯇ ꯑꯩꯉꯣꯟꯗ ꯐꯥꯎꯅꯔꯛꯑꯦ ꯍꯥꯏꯕ
ꯑꯗꯨꯗꯤ ꯃꯥꯒꯤ ꯌꯨꯝꯗ ꯆꯠꯂꯨꯅ ꯀꯣꯏꯕ ꯆꯠꯂꯨꯅ ꯏꯪꯂꯦꯟꯗꯀꯣ
ꯍꯣꯏ ꯃꯥ ꯂꯥꯛꯑꯣꯗꯤ ꯍꯥꯏꯃꯦ ꯂꯔꯁꯨ ꯑꯦꯁ ꯃꯥꯒꯤ ꯅꯨꯄꯤꯗ ꯑꯩ ꯃꯥꯏꯅ ꯑꯁ ꯑꯩꯁꯨ ꯅꯨꯄꯤ ꯑꯣꯏꯕꯒꯤ ꯅꯨꯡꯉꯥꯏꯔꯣꯏꯗ ꯃꯥꯒꯤ ꯅꯨꯄꯤꯗꯣ ꯑꯗꯨꯅ ꯑꯩ ꯍꯥꯏꯕꯅꯦ ꯅꯪ ꯅꯨꯄꯤ ꯂꯩꯔꯦ ꯑꯗꯨꯝ ꯇꯧꯒꯅꯨ ꯅꯨꯡꯉꯥꯏꯔꯣꯏ ꯍꯥꯏꯕꯅꯦ ꯃꯥ ꯑꯗꯨ ꯑꯩꯅ ꯅꯨꯄꯤ ꯂꯩꯔꯁꯨ ꯅꯪꯒꯤ ꯋꯥꯈꯜꯗꯤ ꯑꯩ ꯊꯥꯗꯣꯛꯄ ꯉꯝꯗꯦꯅ ꯑꯗꯨꯝ ꯍꯥꯏ ꯑꯁ ꯈꯪꯗ꯭ꯔꯦꯗ
ꯌꯥꯏ ꯏꯪꯂꯦꯟꯒꯤ ꯏ ꯏꯟꯂꯦꯟꯒꯤ ꯄ꯭ꯂꯦꯌꯔꯗ ꯈꯪꯅꯕꯁꯨ ꯂꯩꯅꯦ ꯑꯩ ꯏꯃꯥꯟꯅꯕꯤꯁꯤꯡꯁꯨ ꯌꯥꯏ ꯖꯠ ꯖꯠꯅꯤ
ꯍꯣꯏꯗ ꯑꯩꯈꯣꯏꯅ ꯍꯥꯏꯗꯕ ꯑꯣꯏꯕꯒꯤ ꯋꯥꯅꯤꯗ ꯂꯩꯕꯅꯦ
ꯍꯣꯏ ꯏꯃꯥꯔꯗꯁꯨ ꯈꯪꯕꯁꯨ ꯌꯥꯏꯗ
ꯑꯩ ꯅ ꯃꯥꯅ ꯏꯃꯥꯟꯅꯕꯤꯒꯤꯀꯣ ꯊꯪꯅꯕ
ꯑ ꯑꯗꯨꯒꯤ ꯅꯈꯣꯏ ꯏꯁꯤꯡꯗꯤ ꯀꯔꯤ ꯍꯥꯏꯁꯤꯔ ꯐꯨꯠꯕꯣꯜꯂꯔ ꯉꯥꯛꯇ ꯀꯣꯏꯕ ꯃꯥꯜꯂꯦꯅꯦ ꯃꯇꯝ
ꯍ ꯍ ꯍꯃꯥꯁꯨ ꯈꯪꯗꯦꯗ ꯃꯥꯁꯨꯀꯣ ꯅꯨꯄꯤ ꯌꯥꯝꯅ ꯁꯥ ꯊꯤꯗꯕ ꯇꯥꯏꯞꯇ ꯇꯧꯋꯦ ꯑꯗꯨꯒ ꯃꯥꯁꯨ ꯈꯪꯗꯦ ꯒ꯭ꯌꯥꯟ ꯇꯥꯗꯦ ꯑꯗꯨꯝ ꯑꯁ ꯑꯗꯨꯒꯤ ꯏꯃꯥꯟꯕꯤꯁꯨ ꯀꯥꯞ ꯈꯛꯄꯒ ꯂꯩꯕꯅꯤ ꯈꯪꯕ ꯑꯗꯨ ꯃꯇꯝ ꯃꯇꯝꯗꯁꯨ ꯃꯥ ꯅꯨꯄꯤꯗꯨꯝ ꯃꯔꯛ ꯃꯔꯛꯇ ꯅꯨꯄꯤꯗꯨ ꯑꯗꯨꯝ ꯎꯝ ꯀꯩꯀꯥ ꯐ꯭ꯂꯥꯠ ꯇꯧꯕꯣ ꯀꯩꯀꯥ ꯇꯔ ꯔꯥꯛꯣ ꯃꯥꯂꯦ ꯊꯥꯏꯗꯇ ꯀꯣ ꯊꯥꯏꯗꯁꯤꯈꯥꯏꯕ ꯇꯥꯏꯇꯣ
ꯁꯤ ꯑꯩꯅ
ꯏꯃꯥꯟꯅꯕꯤꯒꯤ ꯑꯃꯨꯛꯁꯨ ꯊꯝꯃꯣꯏ ꯀꯥꯏꯔꯒ ꯀꯞꯄ꯭ꯔꯥ ꯈꯪꯕ꯭ꯔꯥ ꯑꯗꯨꯅ ꯑꯩꯈꯣꯏꯅ ꯍꯥꯏꯕꯅꯦ ꯑꯁ ꯁꯤꯒꯨꯝꯕꯅꯦ ꯅꯦꯃꯔ ꯗꯨ ꯀꯔꯤꯅꯣ ꯅꯦꯃꯔ ꯈꯛꯇꯪꯉꯣ ꯇꯣꯛꯈꯣꯅ ꯍꯥꯏꯔꯒ ꯃꯥꯁꯨ ꯍꯣꯏꯅ ꯍꯧꯖꯤꯛꯀꯤ ꯇꯣꯛꯈ꯭ꯔꯗꯨꯒꯅꯦ ꯅꯦꯃꯥꯔ ꯄꯨꯔꯥ ꯍꯧꯖꯤꯛꯇꯤꯀꯣ ꯑꯃꯨꯛꯀ ꯍꯟꯖꯤꯟꯅꯔꯁꯤꯅ ꯀꯟꯅ ꯍꯥꯏꯔꯒ ꯂꯩꯔꯦ
ꯑꯁ ꯈꯪꯗ꯭ꯔꯦ ꯑꯩꯗꯤ ꯑꯩ ꯑꯩꯅꯁꯦꯡꯅꯦ ꯑꯩꯒꯤ ꯏꯃꯥꯟꯅꯕꯤꯀꯣ ꯅꯦꯃꯥꯔꯒ ꯈꯪꯅꯔꯝꯕꯅꯤ ꯑꯩꯅ ꯊꯥꯏꯅ ꯃꯇꯝ ꯑꯃꯗ ꯕꯦꯛꯈꯝꯒ ꯑꯗꯨꯝ ꯈꯪꯅꯔꯝꯕ ꯊꯥꯏꯅꯒꯤ ꯋꯥꯔꯤꯅꯤꯗ ꯃꯇꯝ ꯑꯃ ꯒꯤꯗꯨ ꯀꯣ
ꯉꯍꯥꯟ ꯅꯪ ꯅꯪ ꯀꯅꯥ ꯀꯅꯥꯅ ꯂꯃꯤꯟ ꯌꯧꯃꯥꯎꯔꯒ ꯆꯠꯄꯗꯣ ꯚꯞꯄꯤꯒ ꯍꯣꯏꯒ
ꯑꯩ ꯑꯩꯗꯤ ꯑꯩꯗꯤ ꯌꯥꯎꯔꯝꯃꯣꯏ
ꯅꯍꯥꯟ ꯚꯥꯄꯦꯒ ꯑꯣꯛꯇꯣ ꯇꯣꯡꯒ ꯆꯠꯄꯗꯣ ꯅꯈꯣꯏ
ꯑꯣ ꯍꯣꯏ ꯍꯣꯏ ꯕꯥꯄꯦꯁꯨ ꯃꯥꯁꯨ ꯑꯗꯨꯝ ꯃꯥꯗꯤ ꯐꯨꯜ ꯌꯥꯎꯗꯦꯗ ꯃꯥꯗꯤ ꯊꯨꯅ ꯉꯟꯈ꯭ꯔꯦ ꯍꯥꯏꯕꯗꯤ ꯃꯥ ꯀꯩꯅꯣ ꯊꯕꯛ ꯑꯃꯨꯛ ꯃꯥꯒꯤ ꯇꯣꯔꯅꯥꯃꯦꯟꯒꯤꯗꯣ ꯃꯥ ꯁꯥꯅꯅꯤꯡꯉꯥꯏ ꯄ꯭ꯔꯦꯛꯇꯤꯁ ꯂꯩ ꯍꯥꯏꯕꯀꯣ ꯑꯗꯨꯒꯤ ꯑꯗꯨꯝ ꯃꯨꯛꯀ ꯍꯟꯈ꯭ꯔꯦ
ꯑꯩꯕꯨ ꯁꯨꯏ ꯌꯥꯏ
ꯑꯗꯨꯅꯦ ꯃꯥꯗꯣ ꯃꯥ ꯕꯕꯦꯗꯣ ꯏꯃꯥꯟꯅꯕꯤ ꯑꯃꯗ ꯈꯔ ꯄꯥꯝꯕ ꯃꯥꯜꯂꯦ
ꯑꯩꯉꯣꯟꯗꯗꯤ ꯑꯩꯅ ꯍꯥꯏꯕꯅꯤ ꯄꯥꯝꯃꯦ ꯍꯥꯏꯔꯗꯤ ꯄꯥꯝꯃꯦ ꯍꯥꯏꯌꯨ ꯑꯩ ꯍꯥꯏꯕꯤꯒꯦ ꯍꯥꯏꯕꯅꯦꯕ
ꯑꯦ
ꯑꯗꯨꯒ ꯃꯥꯁꯨ ꯑꯁ ꯑꯩꯗꯤ ꯏꯀꯥꯏꯗ ꯍꯥꯏꯔꯛꯄ ꯑꯗꯨ ꯀꯥꯟ ꯍꯥꯏꯕꯤꯌꯨꯔꯥ ꯍꯥꯏꯔ ꯍꯥꯏꯒꯅꯨ ꯍꯥꯏꯒꯅꯨꯅꯗꯤ ꯍꯥꯏꯔꯄ ꯑꯗꯨꯅ ꯃꯥꯁꯦ ꯈꯔꯗꯤ ꯄꯝꯗꯤ ꯄꯝꯕ ꯃꯥꯜꯂꯦ
ꯑꯁ ꯅꯪꯒꯤ ꯏꯃꯥꯟꯅꯕꯤꯁꯤꯡꯁꯨ ꯌꯥꯝ ꯐꯥꯎꯈ꯭ꯔꯦꯅ ꯐꯨꯠꯕꯣꯜ ꯂꯔ ꯉꯥꯛꯇ ꯍꯥꯏꯔꯛꯄ ꯃꯥꯜꯂꯅꯦ꯫
ꯎꯝ ꯍꯥꯏꯕꯤꯔꯦ ꯑꯁ ꯑꯗꯨꯅ ꯑꯗꯨꯃꯛꯁꯨ ꯅꯠꯇꯦꯗ ꯑꯗꯨꯝ ꯈꯪꯗꯦ ꯑꯩꯈꯣꯏꯒꯤ ꯗꯥꯎꯗꯨ ꯌꯦꯡꯉ ꯑꯗꯨꯝ ꯑꯩ ꯑꯕꯗꯤ ꯐꯨꯠꯕꯣꯂꯔꯒꯨꯝꯕ ꯑꯗꯨꯅꯤꯅꯦ ꯎꯝ ꯃꯣꯏꯅ ꯑꯩꯈꯣꯏꯗ ꯄꯥꯝꯃꯦ ꯍꯥꯏꯔꯛꯄꯗꯨꯕꯨ ꯈꯣꯏꯅꯔꯣꯅꯦ
ꯑꯁ ꯄꯩꯈꯝꯗꯨꯗꯤꯀꯣ
ꯄꯨꯟꯁꯤꯗ ꯕꯦꯛ ꯈꯝꯗ ꯀꯥꯎꯔꯔꯣꯏ ꯅꯪꯁꯨ ꯑꯗꯨꯗꯤ
ꯑꯩꯁꯨꯅꯦ